ꯍꯜꯂꯣ
ꯍꯟꯖꯤꯟ ꯍꯟꯖꯤꯟ ꯇꯧ ꯌꯥꯕ꯭ꯔꯥꯅꯦ
ꯌꯥꯏꯌꯦ ꯇꯥꯃꯣ ꯑꯩ ꯁꯤꯁꯦ ꯑꯩꯉꯣꯟꯗꯗꯤ ꯕꯦꯔꯥ ꯄꯥꯛ ꯂꯩꯇꯦ ꯁꯤꯒꯤ ꯁꯤꯁꯦ
ꯎꯝ
ꯗꯣ
ꯑꯥ
ꯗꫭ ꯇꯃꯣ
ꯀꯥꯏꯅꯦ
ꯀꯩꯒꯤꯅꯣ ꯑꯗꯨ ꯍꯥꯏꯗꯣ ꯇꯥꯃꯣꯅ
ꯍꫭꯔꯦꯟ ꯁꯅꯥꯁꯦ
ꯍꯣꯏ ꯑꯗꯨ ꯍꯥꯏꯒꯅꯨ ꯍꯥꯏꯕ ꯇꯥꯃꯣ
ꯎꯝ
ꯍꯥꯏꯗꯤ ꯑꯩꯅ ꯍꯥꯏꯗꯣ ꯇꯥꯃꯣ ꯑꯗꯨꯃꯥꯏꯅ
ꯑꯣ ꯑꯣ ꯌꯥꯔꯦ ꯍꯣꯔꯦꯟ ꯁꯥꯟꯅꯔꯁꯦ
ꯐꯣꯟꯗꯣ ꯁꯥꯍꯟꯕꯒꯤ ꯑꯗꯨꯃꯥꯏꯅ ꯇꯧꯕꯗꯣ ꯑꯗꯨꯗ ꯑꯩꯅ ꯑꯩꯈꯣꯏ ꯑꯩꯈꯣꯏ ꯅꯥꯎꯗ ꯁꯥꯎꯕꯅꯦ ꯍꯥꯏꯕ ꯇꯥꯃꯣ ꯇꯥꯃꯣꯗ
ꯍꯣꯏ ꯑꯗꯣ ꯍꯣꯔꯦꯟ ꯑꯩ ꯊꯝꯃꯒꯦ ꯑꯗꯨꯗꯤ ꯑꯗꯨꯝ ꯍꯣꯔꯦꯟ ꯁꯅꯥꯔꯁꯤ ꯀꯣ
ꯎꯝ ꯍꯣꯔꯦꯟ ꯍꯥꯏꯁꯦ ꯁꯤ ꯂꯣꯏꯔꯒ
ꯎꯝ
ꯎꯝ ꯑꯗꯨꯗꯤ ꯑꯗꯨꯃꯥꯏꯅ ꯍꯥꯏꯒꯅꯣꯕ
ꯍꯣꯏ
ꯑꯗꯣ ꯀꯩꯅꯣ ꯑꯃꯨꯛ ꯅꯦꯠ ꯑꯣꯞ ꯇꯧꯕꯩ ꯇꯥꯏꯞ ꯇꯧꯔꯝꯃꯤꯗꯨꯅ
ꯅ ꯂꯣꯁ ꯇꯧ ꯍꯥꯏꯁ ꯆꯥꯔꯖ ꯇꯧꯕꯗ
ꯎꯝ ꯑꯗꯨꯗꯣ ꯍꯥꯏꯗꯤ ꯃꯩ ꯀꯌꯥꯝ ꯀꯥꯔꯦ
ꯉꯁꯥꯒꯤ ꯑꯃꯨꯛ ꯂꯧꯊꯣꯛꯑꯝꯕꯅꯦ ꯍꯧꯖꯤꯛ ꯁꯚꯦꯟꯇꯤ ꯁꯤꯛꯁ
ꯎꯝ ꯑꯗꯣ ꯀꯥꯕ ꯌꯥꯝ ꯊꯨꯕꯅꯦ ꯍꯥꯏꯕ ꯍꯥꯏꯗꯤ ꯐꯣꯟꯁꯨ ꯁꯥꯒꯠꯇꯕꯅꯦ
ꯈꯪꯗꯦ ꯁꯥꯏ ꯆꯥꯖꯔꯃꯈꫭꯛꯁꯨ ꯁꯥꯏ
ꯑ ꯑꯗꯨꯕꯨꯗꯤ ꯁꯥꯕꯅꯦ ꯍꯥꯏꯗꯤ ꯀꯥꯂꯦꯟꯒꯤ ꯂꯣꯏꯅꯕꯨꯗꯤ ꯁꯥꯕꯅꯤ ꯇꯨꯃꯤꯠꯟꯅ ꯊꯨꯡꯕ ꯐꯥꯎꯗ ꯑꯗꯨꯝ ꯁꯥꯕꯅꯦꯕꯀꯣ ꯑꯗꯨꯗꯣ ꯑꯩꯅ ꯍꯥꯏꯗꯤ ꯑꯗꯨꯒꯤ ꯁꯥꯕꯒꯤ ꯆꯥꯡꯗꯣ ꯑꯗꯨꯗꯣ ꯍꯥꯏꯗꯤ ꯑꯗꯨꯗꯣ ꯑꯣ ꯑꯣꯛ ꯀꯩꯀꯥ ꯇꯧꯔꯒꯦ ꯍꯥꯏꯇꯥꯅ ꯇꯧꯔꯗꯤ ꯈꯔꯗꯤ ꯅꯦꯝꯕꯅꯦꯕ ꯑꯗꯨꯃꯥꯏꯅ ꯁꯥꯕꯒꯤ ꯆꯥꯡꯗꯣ
ꯈꯪꯗꯦ ꯏꯟꯗꯤꯔꯥꯒꯤꯗꯤ ꯁꯥꯗꯦ ꯑꯩꯒꯤꯗꯤ ꯌꯥꯝ ꯁꯥꯏ ꯉꯥꯏꯍꯥꯛꯇꯪ ꯁꯥꯠꯇꯣꯛꯀ
ꯎꯝ ꯑꯗꯣ ꯀꯩꯝꯇ ꯀꯥꯏꯕ ꯅꯠꯇꯦ ꯃꯁꯥꯒꯤ ꯑꯗꯨꯝꯅꯦ ꯍꯥꯏꯗꯤ ꯑꯣꯔꯤꯖꯤꯅꯦꯜ ꯃꯁꯥ ꯃꯁꯥꯒꯤ ꯑꯣꯏꯔꯤ ꯄꯣꯠ ꯆꯩꯗꯣ
ꯎꯝ
ꯐꯣꯟ ꯑꫭꯔꯤ ꯆꯥꯖꯔ ꯑꯣꯏꯔꯤ ꯑꯣꯏꯔꯁꯨ ꯑꯗꯨꯝ ꯑꯅꯤꯃꯛ ꯊꯤꯜꯂꯗꯤ ꯑꯗꯨꯝ ꯁꯥꯕꯅꯤ ꯄꯨꯂꯞ ꯍꯥꯏꯗꯤ ꯀꯩꯁꯨ ꯁꯥꯗꯦ ꯍꯥꯏꯕ ꯄꯣꯠꯇꯨ ꯂꯩꯇꯕꯃꯤ ꯀꯥꯂꯦꯟꯅꯤꯅ ꯑꯗꯨꯝ ꯏꯂꯦꯛꯛꯇ꯭ꯔꯣꯅꯤꯛ ꯍꯥꯏꯒꯗ꯭ꯔ ꯀꯩ ꯍꯥ
ꯀꯅꯥꯎꯗꯤ ꯁꯥꯗꯦꯕ
ꯑꯗꯣ ꯍꯥꯏꯗꯤ ꯃꯥꯗꯤ ꯃꯩ ꯀꯥꯕ ꯌꯥꯡꯕ꯭ꯔꯥ ꯇꯞꯊꯔꯛꯄ꯭ꯔꯥ
ꯏꯥ ꯑꯗꯨꯝ ꯌꯥꯡꯕꯅꯦ ꯑꯩꯅ ꯉꯁꯥꯏꯈꯁꯨ ꯂꯧꯊꯣꯛꯄꯤꯔꯨꯕ ꯃꯥꯗꯤ ꯃꯩ ꯐꯥꯏꯞ ꯇꯩꯔ ꯀꯩꯅꫭ ꯌꯔꯥꯁ ꯊꯧꯒꯤꯕꯅꯦꯕ
ꯎꯝ ꯑꯗꯨ ꯑꯣꯏꯁꯨ ꯀꯩꯅꯣ ꯈꯪꯗꯣꯏꯅꯦ ꯏꯟꯗꯤꯔꯥꯒꯤꯗꯤ ꯐꯨꯜꯗꯤ ꯑꯣꯏꯕ ꯃꯥꯏꯗꯣ
ꯃꯥꯥꯏ ꯉꯁꯥꯏꯗꯨꯁꯨ ꯂꯧꯊꯣꯛꯑꯦ ꯑꯩꯅ ꯑꯩꯅꯁꯨ ꯉꯥꯏꯍꯥꯛ ꯄꯥꯏꯔꯨꯕ ꯑꯥꯏꯖꯤ
ꯑꯗꯨ ꯃꯅ ꯁ꯭ꯀꯨꯜꯗ
ꯎꯝ
ꯎꯝ
ꯃꯩ ꯁꯤꯛꯇꯤꯁꯤꯛ ꯌꯥꯎꯔꯤ
ꯑꯗꯨꯝ ꯀꯨꯏꯔꯣꯏꯗ ꯖꯔꯔ ꯑꯗꯨꯝ ꯌꯥꯎꯅꯤ ꯑꯗꯨ
ꯃꯥꯥꯏꯗꯤ ꯆꯥꯔꯖꯔ ꯃꯔꯤꯁꯦ ꯍꯧꯖꯤꯛ ꯁꯤꯛꯁꯇꯤ ꯊ꯭ꯔꯤ ꯂꯩꯔꯝꯕꯅꯦꯕꯩꯅ ꯉꯥꯏꯍꯥꯛꯇꯪꯒꯤꯕ
ꯎꯝ
ꯆꯥꯖꯔ ꯃꯔꯤꯖ ꯍꯦꯛ ꯊꯤꯟꯖꯤꯟꯂꯒ ꯁꯤꯛꯁꯇꯤ ꯐꯥꯏꯞꯇ ꯆꫭꯡꯉꯤ ꯃꯩ ꯆꯥꯔꯖꯔ ꯃꯩ ꯊꯤꯟꯖꯤꯟꯕꯒꯤ ꯃꯩ ꯍꯦꯛ ꯆꯪꯕꯒꯤ ꯃꯣꯏꯅ ꯏꯁꯀ꯭ꯔꯤꯟꯗꯨ ꯎꯠꯂꯛꯄꯗꯣ ꯑꯗꯨꯗ ꯁꯤꯛꯁꯇꯤ ꯐꯥꯏꯞ ꯁꯤꯛꯁꯇꯤ ꯐꯥꯏꯞꯇ ꯆꯣꯡꯉꯤ
ꯎꯝ ꯆꯣꯡꯕ ꯍꯥꯏꯁꯦ ꯑꯃ ꯗꯣꯠ ꯑꯃ ꯇꯧꯔꯒ ꯕꯤꯗꯤ ꯕꯤꯗꯤ ꯕꯤꯗꯤ ꯈꯞꯄꯗꯨꯔ
ꯈꯪꯗꯦ
ꯀꯃꯥꯏꯅ ꯏꯁ ꯀ꯭ꯔꯤꯟꯗꯣ ꯂꯤꯕ ꯑꯗꯨꯗꯤ
ꯆꯥꯔꯖꯔꯃꯩꯗ ꯊꯤꯡꯖꯤꯟꯕꯗꯣ ꯍꯥꯟꯅ ꯁꯤꯛꯁꯇꯤ ꯊ꯭ꯔꯤ ꯂꯩꯔꯝ ꯁꯤꯛꯁꯇꯤ ꯐꯥꯏꯚꯇ ꯁꯠ ꯑꯣꯟꯒꯤ ꯍꯥꯏꯕ ꯆꯥꯔꯁ ꯇꯣ ꯃꯤꯅ ꯉꯥꯡꯏꯁꯦ ꯂꯧꯗꯦ ꯀꯩꯅꯣ
ꯂꯧꯗꯕ ꯅꯠꯇꯦ ꯍꯥꯏꯗꯤ ꯑꯩꯈꯣꯏꯒꯤꯅ ꯊꯤꯜꯂꯦꯗꯅ ꯃꯩꯁꯦ ꯁꯤꯛꯁꯇꯤ ꯇꯨꯗ ꯊꯤꯜꯂꯁꯨ ꯁꯤꯛꯁꯇꯤ ꯇꯨ ꯀꯤ ꯗꯣꯠ ꯑꯃ ꯇꯧꯔꯒ ꯑꯗꯨꯗꯣ ꯋꯥꯟꯗꯩ ꯍꯟꯗ꯭ꯔꯦꯗ ꯐꯥꯎ ꯆꯦꯟꯗꯣꯏꯅꯦꯕꯀꯣ
ꯀꯣꯏ ꯇꯧꯗꯦ
ꯑꯗꯨꯗ‌ꯣ ꯆꯦꯜꯂꯒ ꯍꯟꯗ꯭ꯔꯦꯠ ꯁꯤ ꯌꯧ ꯉꯝꯃꯗꯤ ꯁꯤꯛꯁꯇꯤ ꯊ꯭ꯔꯤ ꯑꯗꯩ ꯑꯃꯨꯛ ꯖꯔꯔ ꯆꯦꯜꯂꯒ ꯑꯃꯨꯛ ꯍꯟꯗ꯭ꯔꯦꯗ ꯌꯧ ꯉꯝꯃ ꯁꯤꯛꯁꯇꯤ ꯐꯣꯔ ꯑꯗꯨꯃꯥꯏꯅ ꯇꯧꯗꯣꯏꯅꯦꯕ
ꯎꯝ
ꯑꯗꯨꯒꯤ ꯌꯨꯅꯤꯠ ꯍꯥꯏꯒꯗ꯭ꯔꯥ ꯑꯗꯨꯃꯥꯏꯅ ꯑꯗꯨꯗ ꯑꯣꯏꯅ ꯄꯥꯜꯂꯒ ꯃꯩ ꯀꯥꯏꯌꯦꯕꯀꯣ ꯑꯩꯈꯣꯏꯒꯤꯁꯤꯅ
ꯑꯗꯨꯃꯥꯏꯅꯔ ꯍꯪꯕ
ꯎꯝ
ꯑ
ꯑꯩꯁꯨ ꯂꯣꯏꯅ ꯂꯨꯖꯗꯣꯏꯅꯦ
ꯂꯨꯖꯕ ꯌꯥꯈꯤꯔꯣꯏꯌꯦ
ꯊꯦꯡꯉꯦ ꯍꯥꯏꯗꯤ ꯄꯨꯡ ꯑꯃ ꯇꯥꯗꯣꯔꯦ ꯇꯨꯏꯁꯟ ꯑꯃꯨꯛ ꯆꯠꯇꯣꯏꯅ‌ꯦ
ꯑꯅꯤ ꯇꯥꯗꯧꯔꯦ ꯍꯥꯏꯌꯣ ꯑꯃ ꯅꯠꯇꯤꯌꯦ
ꯑ ꯄꯨꯡ ꯑꯅꯤ ꯇꯥꯗꯣꯔꯦ
ꯑꯃ ꯊꯦꯡꯗꯤ ꯊꯦꯡꯉꯤ
ꯊꯦꯡꯉꯦ ꯀꯣꯟꯖꯨ ꯐꯦꯡꯗꯣꯏꯅꯤ
ꯎꯝ ꯑꯗꯣ ꯀꯣꯟꯗꯣ ꯍꯥꯏꯗꯤ ꯍꯣꯔꯦꯟ ꯍꯜꯂꯛꯄꯒꯤ ꯆꯥꯛ
ꯌꯥꯔꯣꯏ ꯌꯦ ꯌꯥꯔꯣꯏ ꯌꯦ
ꯀꯤ ꯀꯩꯒꯤꯅꯣ ꯍꯥꯏꯁ‌ꯦ
ꯊꯦꯡꯉꯦ ꯑꯃꯨꯛ ꯍꯦꯛ ꯍꯜꯂꯛꯄꯒ ꯀꯣꯟ ꯐ‌ꯦꯡꯅꯕꯗꯣ ꯍꯦꯟꯊꯣꯏ ꯇꯨꯏꯁꯟ ꯇꯧꯕ ꯅꯪꯉ‌ꯣꯏ
ꯎꯝ ꯑꯩꯅ ꯈꯜꯂꯤꯁꯤꯅ ꯀꯕꯛ ꯀꯕꯛ ꯃꯇꯝ ꯃꯇꯝꯗꯣ ꯉꯟꯈꯠꯂꯦꯗꯅ ꯍꯥꯏꯗꯤ ꯎꯝ ꯍꯧꯖꯤꯛꯀꯤ ꯅꯨꯡꯊꯤꯜꯒꯤꯁꯤꯖꯨ ꯃꯤꯅꯤ ꯇꯔꯥ ꯗꯒꯤ ꯑꯃ ꯑꯃ ꯄꯨꯡ ꯑꯍꯨꯝ ꯃꯥ ꯍꯜꯂꯛꯑꯒ ꯇꯧꯕꯗꯣ ꯑꯗꯨꯗꯣ ꯂꯣꯏꯕꯒꯤ ꯑꯥ ꯎꯔꯤꯡ ꯑꯆꯧꯕ ꯑꯃ ꯊꯣꯛꯑꯦ ꯂꯣꯏꯕꯒꯤ ꯑꯗꯨꯗ ꯑꯃꯒ ꯃꯤꯅꯤꯠ ꯇꯔꯥ ꯑꯗꯩ ꯍꯧꯖꯤꯛꯀꯤ ꯀꯣꯟꯅ ꯅꯨꯡꯊꯤꯟꯒꯤ ꯑꯗꯨꯝ ꯇꯧꯔꯝꯗꯥꯏ ꯑꯗꯥꯏꯗꯣ ꯑꯗꯨꯁꯨ ꯃꯤꯅꯤꯠ ꯇꯔꯥ ꯑꯊꯥꯏꯗꯤ ꯄꯨꯡꯈꯥꯏ ꯑꯃꯗꯤ ꯐꯪꯉꯤꯗꯅ
ꯑꯥ
ꯑꯗꯨꯏꯗꯨꯗ ꯑꯗꯨꯝ ꯐꯦꯡꯕ ꯑꯗꯨꯝ ꯌꯥꯏꯅ
ꯑꯗꯨꯁꯨ ꯋꯥꯏꯗ
ꯎꯝ ꯑꯩꯌꯨ ꯃꯤꯠ ꯆꯤꯛꯑꯦ ꯑ ꯎꯝ ꯑꯃ ꯉꯁꯥꯏꯒꯤ ꯆꯦ ꯑꯌꯨꯛꯀꯤ ꯆꯦ ꯆꯥꯡ ꯍꯥꯏꯕꯗꯣ
ꯎꯝ
ꯑꯗꯨꯗꯣ ꯂꯥꯛꯑꯕꯣ
ꯆꯤꯡꯊꯣꯛꯄꯩꯗꯤ ꯆꯤꯡꯊꯣꯛꯇ꯭ꯔꯤ ꯑꯗꯨꯗ‌ꯣ ꯆꯠꯀꯦ ꯇꯧꯕꯅ ꯂꯤꯆꯥꯠ ꯂꯣꯏꯔꯒ
ꯑꯗꯣ ꯆꯤꯡꯊꯣꯛꯄ ꯍꯥꯏꯁꯤ ꯂꯥꯛꯑꯕꯣ ꯍꯥꯏꯕ ꯄꯣꯠꯇꯣ
ꯑꯦꯄ꯭ꯔꯨꯚ ꯇꯧꯔꯦ ꯑꯩ ꯉꯔꯥꯡ ꯌꯦꯡꯉꯦ
ꯀꯃꯥꯏ ꯌꯦꯡꯉꯤꯅꯣ ꯍꯥꯏꯁꯦ
ꯏ ꯁꯦꯕꯥ ꯃꯅꯤꯄꯨꯔ ꯄꯣꯔꯇꯦꯜ ꯍꯥꯏꯕꯔ ꯀꯩꯅꯣꯗꯨꯗ ꯆꯪꯉꯒ ꯚꯦꯔꯤꯐꯤꯀꯦꯁꯟ ꯑꯦꯟ ꯁꯥꯔꯇꯤꯐꯤꯀꯦꯠ ꯍꯥꯏꯕ ꯀꯩꯅꯣ ꯑꯃ ꯊꯣꯛꯄꯅꯦ ꯃꯈꯥꯗ ꯑꯗꯨꯗ ꯆꯪꯉ ꯅꯤ ꯑꯗꯨꯒ ꯑꯩꯒꯤ ꯑꯦꯄ꯭ꯂꯤꯀꯦꯁꯟ ꯅꯝꯕꯔꯗ ꯅꯝꯃꯅꯤ ꯗꯨꯒ ꯃꯅꯥ ꯁꯥꯏꯟ ꯇꯧꯔꯝꯃ ꯅꯤ ꯑꯦꯄ꯭ꯔꯨꯞ ꯊꯥꯔꯛꯑꯅꯤ ꯇꯧꯗ꯭ꯔꯒꯅ ꯇꯧꯗ꯭ꯔꯦ
ꯑꯗꯨꯗꯣ ꯅ ꯀꯅꯥꯅ ꯍꯥꯏꯕꯗ ꯈꯪꯉꯤꯅꯣ ꯑꯗꯨꯒꯤ ꯋꯦꯕꯁꯥꯏꯠꯇꯣ
ꯑꯩ ꯍꯥꯟꯅꯗꯒꯤ ꯈꯪꯉꯦ ꯑꯃ ꯍꯥꯟꯅꯒꯤꯗꯛ ꯏ ꯗꯤꯁꯇ꯭ꯔꯤꯛꯀꯥꯟꯅ ꯑꯃꯁꯨ ꯑꯣꯏꯔꯒꯨꯝ ꯇꯧꯅꯦ ꯑꯦꯁ ꯗꯤ ꯑꯣ ꯑꯃ ꯅꯍꯃꯨ ꯔꯤꯅ꯭ꯌꯨ ꯇꯧꯕ ꯆꯠꯄꯗ ꯑꯗꯨ ꯅꯨꯄꯥꯗꯨꯅ ꯍꯥꯏꯔꯛꯄ
ꯎꯝ
ꯑꯗꯒꯤ ꯁꯤꯖꯤꯅ ꯑꯃꯨꯛ ꯑꯩꯅ ꯉꯔꯥꯡ ꯑꯗꯨ ꯏ ꯗꯤꯁꯇ꯭ꯔꯤꯛꯇꯨ ꯌꯦꯡꯕꯗꯗꯤ ꯅꯣ ꯔꯤꯖꯜ ꯐꯥꯎꯟ ꯊꯥꯔꯛꯏꯕ ꯑꯗꯨꯗ ꯑꯩꯅ ꯑꯃꯨꯛ ꯃꯣꯏ ꯑꯦꯞ ꯀꯩꯅꯣ ꯆꯦꯅꯤꯡ ꯄꯤꯔꯛꯄꯗꯨꯗ ꯃꯊꯛꯇ ꯎꯝ ꯏꯁꯦꯕ ꯀꯩꯅꯣ ꯃꯅꯤꯄꯨꯔ ꯄꯣꯔꯇꯦꯜ ꯊꯥꯕ ꯑꯗꯨꯗ ꯑꯩꯅ ꯑꯗꯨꯒꯤ ꯋꯦꯕꯁꯥꯏꯠꯇꯨꯗ ꯑꯃꯨꯛ ꯆꯪꯉꯒ ꯑꯗꯨꯃꯥꯏꯅ ꯇꯧꯔꯀꯥꯟꯗ ꯌꯥꯎꯔꯝꯕꯗꯨꯗ
ꯎꯝ ꯑꯗꯨꯒꯤ ꯑꯗꯨꯒꯤ ꯋꯦꯕꯁꯥꯏꯠꯇꯨꯗꯅꯤ ꯊꯥꯖꯤꯟꯗꯣꯏꯗꯣ
ꯎꯝ ꯍꯣꯏ
ꯑꯗꯨꯗꯣ ꯑꯗꯨꯃꯥꯏꯅ ꯑꯗꯨꯝ ꯇ꯭ꯔꯥꯏ ꯇꯧꯕꯒꯤ ꯌꯥꯏꯌꯦꯅꯗꯤ ꯈꯟꯕ
ꯎꯝ ꯌꯦꯡꯉꯣꯅ
ꯌꯦꯡꯃꯤꯟꯅꯗꯧꯕꯅꯤ ꯑꯩ ꯏꯊꯟ ꯌꯦꯡꯗꯧ ꯅꯠꯇꯤꯌꯦ
ꯎꯝ
ꯑ ꯃꯤꯆ
ꯑꯥ ꯑꯥ ꯅꯥꯇꯣꯟ ꯂꯣꯝꯒ ꯃꯤꯠꯂꯣꯝꯒ ꯇꯥꯏꯅꯕꯒꯤ ꯒꯤ ꯕꯤꯟꯗꯨ ꯕꯤꯟꯗꯨ ꯑꯩꯅꯗꯁ ꯇꯤꯡ ꯇꯤꯡ ꯄꯥꯜꯂꯤ ꯑꯥ ꯇꯥꯕ꯭ꯔꯣ
ꯇꯥꯏ
ꯉꯔꯥꯡ ꯀꯃꯥꯏ ꯇꯨꯝꯈꯤꯕ ꯈꯪꯍꯧꯕ꯭ꯔꯥ
ꯈꯪꯍꯧꯗꯦꯗ ꯑꯗꯨꯝ ꯇꯨꯝ ꯂꯩꯔꯝꯃꯦ
ꯑꯥ ꯀꯩꯁꯨ ꯃꯤꯅꯤꯠ ꯐꯥꯅꯕ ꯅꯠꯇꯦ ꯑꯗ ꯑꯗꯨꯏꯗꯨꯗ ꯑꯩꯅ ꯇꯧꯔꯤ ꯇꯧꯔꯤ ꯑꯗꯨꯝ ꯄꯥꯏꯔꯛꯇ꯭ꯔꯦ ꯑꯗꯩ ꯑꯩꯁꯨ ꯀꯃꯥꯏꯅꯗꯅꯣ ꯑꯗꯨꯝ ꯑꯩꯁꯨ ꯑꯗꯨꯝ ꯇꯨꯝꯃꯒꯗꯤ ꯂꯩꯔꯝꯃꯤ ꯑꯗꯨꯒ ꯀꯩꯅꯣ ꯑ ꯑꯩꯅ ꯃꯤꯀꯞ ꯊꯧꯔꯛꯄꯩꯇꯥꯏꯗꯨꯗ ꯑꯃꯨꯛ ꯅꯦꯠ ꯅꯦꯠ ꯑꯣꯞ ꯂꯩꯕꯩ ꯇꯥꯏꯞ ꯇꯧꯔꯝꯃꯤ ꯅꯦꯠ ꯑꯣꯞ ꯂꯩꯔꯝꯕ꯭ꯔꯥ
ꯈꯪꯗꯦꯗ ꯑꯣꯐꯇꯤ ꯇꯧꯗꯦ ꯑꯩꯗꯣ
ꯎꯝ ꯍꯥꯏꯗꯤ ꯇꯦꯛ ꯇꯦꯛꯁ ꯊꯥꯔꯦ ꯇꯤꯛ ꯑꯃ ꯈꯣꯠꯂꯝꯃꯤ ꯑꯗꯩ ꯑꯥ ꯐꯅ ꯀꯨꯏꯅ ꯑꯗꯨꯝ ꯇꯤꯛ ꯑꯃ ꯑꯗꯨꯝ ꯈꯣꯠꯂꯒ ꯂꯩꯔꯝꯃꯦ ꯑꯗꯨꯗ ꯑꯗꯨꯃꯥꯏꯅ ꯑꯗꯨꯗꯤ ꯅꯦꯠ ꯑꯣꯐ ꯇꯧꯕ ꯑꯣꯏꯔꯝꯒꯅꯤꯅ ꯑꯩꯅ ꯈꯟꯕ
ꯈꯪꯗꯦ ꯑꯩꯅ ꯃꯤꯠ ꯀꯥꯊꯂꯛꯄꯗꯗꯤ ꯅꯪ ꯇꯦꯛꯁ ꯂꯥꯛꯑꯝꯃꯦ
ꯄꯨꯡ ꯀꯌꯥ ꯑꯋꯥꯏꯗ ꯃꯤꯀꯞ ꯊꯣꯛꯂꯛꯏ ꯉꯁꯥꯏ
ꯃꯉꯥ ꯃꯈꯥꯏ
ꯎꯝ ꯑꯗꯣ ꯍꯧꯒꯠꯂꯛꯄꯩꯗꯣ ꯍꯧꯒꯠꯂꯤ ꯈꯣꯠꯂꯤ ꯍꯥꯏꯐꯦꯠꯇꯤ ꯍꯥꯏꯔꯝꯕ ꯌꯥꯕꯅꯤ
ꯍꯣꯏ
ꯑꯗꯣ ꯍꯧꯗꯣꯔꯛꯄꯁꯨ ꯑꯗꯨꯝ ꯌꯥꯏ ꯑꯩꯅ ꯍꯦꯛ ꯊꯦꯡꯕ ꯅꯨꯃꯤꯠ ꯌꯥꯎꯋꯤꯗꯅ ꯑꯗꯨꯗ ꯑꯗꯨꯃꯥꯏꯅꯥ ꯍ ꯑ ꯃꯤꯠ ꯌꯥꯗꯔꯦꯅꯦ ꯃꯤꯠ ꯄꯥꯡ ꯉꯝꯗ꯭ꯔꯦ ꯑꯌꯥ ꯎꯝ ꯇꯤꯡ ꯇꯤꯡ ꯄꯥꯜꯂꯦ ꯇꯩꯔꯤꯁꯦ
ꯎꯝ
ꯑꯣ ꯍꯜꯂꯣ
ꯇꯥꯏ
ꯇꯨꯃꯤꯟꯅ ꯂꯩꯗꯣꯏꯔꯣ
ꯑꯩ ꯋꯥ ꯉꯥꯡꯒꯅꯦ ꯉꯥꯡꯗꯗꯤ
ꯀꯍꯥꯏꯅꯣ
ꯅꯪ ꯉꯥꯡꯉꯨ ꯈꯨꯝꯒꯦ
ꯎꯝ ꯑꯗꯨ ꯇꯝꯃꯣ ꯉꯥꯡꯕꯗꯤ
ꯋꯥꯔꯤ ꯂꯩꯇꯦ
ꯑꯃꯛꯇ ꯑꯗꯨꯝ ꯍꯥꯏꯁꯨ ꯌꯥꯏꯌꯦ
ꯎꯝ
ꯍꯥꯏꯗꯤ ꯁꯨꯝ ꯇꯨꯝꯅꯤꯡꯉꯕꫭ
ꯑꯗꯣ ꯇꯨꯝꯕꯗꯤ ꯌꯥꯏ ꯏꯔꯨꯖꯗꯕꯤꯗ
ꯅ ꯑꯗꯨꯗꯤ ꯌꯥꯗ꯭ꯔꯦ
ꯍꯥꯏꯗꯤ ꯀꯣꯟꯕꯨꯗꯤ ꯐꯦꯡꯕ ꯑꯗꯣ ꯏꯗꯤ ꯏꯔꯨꯖꯗꯕ ꯏꯔꯨꯖꯕꯅ ꯍꯌꯦꯡꯂ ꯍꯪꯆꯜꯂꯛꯀ ꯀꯩꯅꯣ ꯑꯗꯨꯗ ꯑꯃꯨꯛ
ꯎꯝ ꯅꯨꯡꯉꯥꯏꯗꯦ
ꯎꯝ ꯌꯦꯡꯒꯦ ꯑꯩ ꯑꯗꯨ ꯇꯝꯃꯣ
ꯎꯝ
ꯇꯃꯣ
ꯇꯔꯦ
ꯊꯃꯒꯦ ꯎꯝ